ꯗꯤ ꯋꯥ
ꯍꯜꯂꯣ ꯏꯅꯥꯝꯃ
ꯑ ꯇꯥꯏ ꯇꯥꯏ
ꯑꯥ ꯉꯁꯤꯁꯤꯕꯨ ꯍꯧꯖꯤꯛꯁꯤꯕꯨ ꯀꯃꯥꯏ ꯀꯃꯥꯏꯅ ꯇꯧꯔꯕ ꯃꯇꯝ ꯂꯦꯜꯂꯤꯒꯦ
ꯁꯥꯏꯕ ꯈꯨꯠꯁꯥꯁꯤꯗꯥ ꯏꯃꯨꯡꯗꯩꯩ ꯃꯄꯥꯟ ꯊꯣꯛꯄꯥ ꯉꯝꯗ꯭ꯔꯦ ꯏꯕꯦꯝꯃꯥ
ꯎꯝ ꯍꯣꯏꯅꯤ ꯇꯧꯔꯤꯁꯤꯀꯣ ꯃꯇꯝꯁꯦ ꯌꯥꯝ ꯍꯣꯡꯉꯕꯅꯤꯅ
ꯑ ꯐꯤ ꯈꯔ ꯁꯥ ꯇꯧꯗꯨꯅ ꯂꯩꯔꯤꯌꯦ
ꯎꯝ ꯐꯤ ꯈꯔ ꯁꯥꯗꯅ ꯆꯠꯅꯕꯤꯁꯦꯀꯣ
ꯑꯝ ꯎꯝꯝ
ꯎꯝ ꯍꯧꯖꯤꯛꯀꯥꯟꯁꯦ ꯑ ꯀꯔꯤ ꯀꯔꯤ ꯍꯟꯖꯥꯡꯅ ꯈꯋꯥꯏ ꯍꯥꯎꯔꯤꯒꯦ ꯃꯩꯇꯩꯒꯤꯁꯤꯕꯣ
ꯎꯁꯤꯂ ꯃꯥ ꯍꯣꯏ
ꯅꯦꯠꯋꯥꯛꯁꯦ ꯅꯨꯡꯉꯥꯏꯇꯕ ꯃꯥꯜꯂꯦ
ꯑꯗꯣ ꯁꯤꯡꯖꯨ ꯑꯝꯇꯪ ꯆꯥꯟꯅꯁꯤꯗꯅ
ꯆꯥꯟꯅꯁꯤ ꯌꯥꯏ
ꯑꯥ ꯇꯥꯗ꯭ꯔꯣ ꯢꯅꯝꯃꯥ
ꯇꯥꯏꯌꯦ ꯇꯥꯏꯌꯦ
ꯁꯤꯡꯖꯨ ꯑꯝꯇꯪ ꯆꯥꯅꯁꯦ ꯍꯥꯏꯕꯨ ꯀꯩ ꯀꯥꯏꯒꯦ
ꯆꯥꯅꯥꯁꯦ ꯌꯥꯏꯌꯦ
ꯎꯝ ꯃꯌꯥꯟꯁꯦ ꯀꯔꯤ ꯀꯔꯤ ꯇꯧꯁꯦ ꯍꯥꯏꯅꯣ
ꯑ ꯅꯪꯒꯤ ꯊꯝꯕꯧꯗꯣ ꯍꯥꯞꯄꯁꯦ ꯍꯩꯕꯤ ꯃꯅꯥ ꯍꯥꯞꯄꯁꯦ ꯃꯪꯒꯟ ꯍꯞꯄꯅꯤ ꯊꯝꯕꯧ
ꯑꯗꯒꯤ ꯊꯣꯏꯗꯤꯡꯒꯨꯝꯕ ꯂꯩꯕ꯭ꯔꯣ
ꯀꯅꯥꯠꯇꯦ
ꯊꯣꯏꯗꯤꯡꯒꯨꯝꯕꯗꯨꯁꯨ ꯍꯥꯞꯆꯤꯜꯂꯒ__ ꯅꯥꯀꯟꯗ ꯊꯥꯕꯤꯒꯗꯣ ꯈꯔ ꯁꯣꯏꯔꯒ
ꯎꯝ
ꯆꯥꯅꯤꯡꯉꯤꯅꯦ ꯑꯗꯣ ꯈꯦꯇ꯭ꯔꯤ ꯅꯨꯡꯁꯤ꯭ꯔꯤꯒ ꯍꯧꯔꯣꯏꯗ꯭ꯔꯣ ꯍꯟꯗꯛ ꯀꯥꯡꯁꯤꯕꯣ꯫
ꯎꯝ꯫
ꯁꯨ ꯀꯨꯏꯅ ꯇꯥꯕ꯭ꯔꯥ꯫
ꯈꯤꯇꯪ ꯆꯞꯄ ꯃꯥꯜꯂꯤꯅꯦ꯫
ꯑ ꯑꯩꯅ ꯉꯥꯡꯕꯗꯤ ꯇꯥꯕ꯭ꯔꯥ꯫
ꯇꯥꯏ ꯇꯥꯏ꯫
ꯈꯦꯆꯤ ꯍꯧꯔꯣꯏꯗ꯭ꯔꯕ ꯍꯟꯗꯛꯀꯤ ꯀꯥꯡꯁꯦ ꯇꯥꯔꯦ ꯇꯥꯔꯦ꯫
ꯌꯥꯏꯅꯦ ꯀꯩꯀꯩ ꯀꯩꯀꯩ ꯍꯥꯞꯁꯦ ꯍꯥꯏꯅꯣ ꯅꯥꯀꯟ ꯅꯥꯀꯟꯗ꯫
ꯑꯗꯒꯤꯗꯤ ꯁꯂꯥꯠ ꯑꯃ ꯍꯥꯞꯄꯅꯤ꯫ ꯑꯗꯒꯤ ꯁꯤꯡꯖꯨꯔꯥ ꯑꯃ ꯍꯥꯞꯄꯅꯤ ꯌꯥꯔꯦ ꯀꯩꯅꯣ꯫
ꯀꯩꯅꯣ ꯍꫭꯏꯒꯤ ꯏꯅꯃꯍꯣꯏꯒꯤ ꯀꯩꯅꯣ ꯍꯧꯕ꯭ꯔꯥ ꯎꯝ ꯎꯁꯣꯏꯒ ꯍꯧꯕ꯭ꯔꫭ꯫
ꯎꯁꯣꯏ ꯍꯧꯕ꯭ꯔꯣ꯫
ꯎꯝ ꯎꯁꯣꯏꯖꯦ ꯍꯧꯔꯗꯤ ꯈꯔ ꯌꯥꯝ ꯍꯥꯞꯄꯒ ꯃꯪꯒꯟꯒ ꯇꯧꯔꯒ ꯎꯇꯤ ꯇꯧꯁꯦ ꯇꯧꯕ ꯑꯁꯪꯕꯗꯨꯗꯤ ꯆꯥꯅꯤꯡꯗꯦꯕ꯫
ꯍꯥꯞꯄꯒ ꯑꯗꯨꯝꯕꯗꯣ ꯑꯣꯏꯅ ꯇꯧꯔꯁꯦ ꯄꯥꯝꯗꯕ ꯌꯥꯝ ꯆꯥꯟꯅꯔꯅꯤ꯫
ꯑꯆꯥꯔ ꯑꯃꯒ ꯍꯥꯞꯆꯤꯜꯂꯁꯦ꯫
ꯎꯝ꯫
ꯊꯔꫭꯏ ꯊꯣꯡꯕꯁꯨ ꯆꯥꯅꯤꯡꯏꯅꯦ ꯑꯩꯗꯤ ꯊꯔꫭꯏ ꯊꫭꯡ
ꯌꯥꯏꯅꯦ ꯑꯗꯨꯁꯨ ꯍꯥꯞꯆꯟꯁꯤꯅꯦ ꯀꫭꯕꯤꯒ ꯇꯩꯔ ꯇꯧꯔꯒ꯫
ꯏꯅꯝꯃ ꯍꯣꯏ ꯃꯔꯣꯏ ꯊꯣꯡꯕ ꯍꯩꯕꯔꯣ꯫
ꯀꯨꯂꯤꯊꯣꯏꯞ ꯎꯝꯃꯥꯟ ꯇꯥꯢꯌꯦꯅꯦ
ꯀꯃꯥꯢ ꯀꯃꯥꯢ ꯊꯣꯡꯗꯣꯢꯅꯣ ꯊꯣꯡꯗꯨꯢꯅꯣ ꯑꯝꯇ ꯍꯥꯏꯔꯛꯑꯣꯅꯦ ꯃꯔꯣꯏꯗꯣ
ꯃꯔꯣꯢ ꯊꯣꯡꯕꯔꯣ
ꯀꯩꯅꯣ ꯇꯧꯔꯦ ꯊꯣꯛ ꯇꯔꯣꯛꯄꯤ ꯇꯅꯤ
ꯑꯥ
ꯃꯥꯠ ꯅꯧꯕꯤꯔꯅꯤ ꯇꯠꯄꯗꯨꯗ ꯑꯗꯨꯝ ꯃꯆꯜꯗꯣ ꯍꯥꯞꯄꯅꯤ
ꯎꯝ
ꯉꯝꯗꯥꯏꯗ ꯊꯥꯡꯖꯤꯡꯗꯨꯖꯨ ꯍꯥꯞꯄꯤꯔꯅꯤ ꯕꯣꯔꯤꯗꯨꯁꯨ ꯍꯥꯞꯄꯤꯔꯅꯤ
ꯃꯥꯢꯔꯦꯟ ꯊꯣꯡꯕꯗꯣ ꯀꯩꯅꯣ ꯇꯧꯁꯤꯀꯣ ꯃꯌꯥꯡꯇꯣꯟꯒ ꯊꯥꯛꯑꯒ ꯅꯞ ꯅꯞ ꯂꯥꯎꯅ ꯁꯣꯢꯕꯨꯝꯒ ꯊꯥꯛꯆꯤꯜꯂꯒ ꯃꯩ ꯏ ꯌꯥꯎꯗꯕꯤꯗ ꯁꯥꯛꯇꯣ ꯑꯗꯨꯃꯥꯏꯅ ꯇꯧꯔꯁꯦ
ꯍꯧꯒꯠꯂꯣ
ꯑꯦ ꯆꯝꯐꯨꯠ ꯑꯃꯁꯨ ꯍꯥꯞꯁꯦ
ꯐꯧ
ꯑ ꯀꯩꯅꯣꯗꯣ ꯀꯔꯤ ꯀꯔꯤ ꯀꯔꯤ ꯃꯥ ꯇꯁ ꯀꯨꯁꯗꯣ ꯇꯁ ꯀꯨꯁꯀ ꯍꯥꯏꯕꯗꯣ
ꯑꯗꯨꯗꯣ ꯐꯨꯠꯂꯒ ꯀꯩꯅꯣꯒ ꯍꯋꯥꯏ ꯀꯣꯂꯤ ꯍꯋꯥꯏꯅꯦ ꯇꯧꯔꯒ ꯈꯔ ꯍꯥꯞꯁꯤꯗꯅ
ꯌꯥꯢꯌꯦ
ꯎꯝ
ꯍꯧꯕꯗꯒꯤ ꯑꯩ ꯃꯁꯛꯇꯨ ꯈꯪꯍꯧꯗꯦ
ꯎꯝ ꯀꯩꯅꯣ ꯑꯃꯒ ꯍꯥꯞꯆꯟꯁꯤꯔꯣ ꯐ꯭ꯔꯨꯏꯠ ꯁꯂꯥꯠ ꯑꯃꯒ
ꯍꯥꯏ
ꯍꯥꯏꯗꯤ ꯑꯗꯨꯒ ꯆꯥꯕꯕꯨꯗꯤ ꯑꯗꯨꯒ ꯆꯥꯕꯒꯕꯨꯗꯤ ꯄꯛꯅꯔꯔꯣꯢ ꯑꯗꯨꯢ ꯇꯥꯔꯁꯨ ꯃꯌꯥꯝꯗ ꯆꯥ ꯂꯣꯢꯔ ꯒꯀꯣ ꯂꯣꯏꯔꯛꯄꯗ ꯑ ꯑꯗꯥꯏꯅ ꯆꯥꯅꯕ ꯑꯗꯨ ꯑꯃ ꯆꯝꯇꯛꯅ ꯍꯥꯞꯆꯜꯂꯁꯦ ꯎꯝ ꯀꯔꯤ ꯀꯔꯤ ꯍꯩ ꯍꯥꯞꯁꯤꯒꯦ ꯑꯗꯨꯗꯤ
ꯈꯨꯔꯥ ꯑ ꯑꯪꯒꯨꯔ ꯍꯥꯞꯄꯅꯤ ꯂꯞꯐꯨ
ꯎꯝ ꯁꯦꯝ ꯅꯣꯡꯃꯒ ꯍꯥꯞꯆꯜꯂꯒ ꯀꯣ
ꯎꯝ ꯃꯥꯅꯦ ꯍꯥꯢꯗ꯭ꯔꯥ ꯍꯩꯅꯦ ꯅꯨꯄꯥꯡꯅꯪ ꯍꯪꯉꯨꯗꯥꯢꯅꯦ
ꯍꯥꯥ
ꯑꯁ ꯃꯁꯤꯒꯤ ꯏꯟꯒꯅꯣ
ꯑ ꯑꯗꯨꯝ ꯐꯪꯉꯦꯗ ꯑꯗꯨꯝ ꯀꯩꯅꯣ ꯇꯧꯔꯁꯦ ꯌꯨꯝꯗ ꯄꯥꯟꯕꯁꯤꯡꯗꯣ ꯌꯨꯝꯗ ꯄꯥꯝꯕ ꯀꯐꯣꯏ ꯅꯨꯡꯐꯣꯏ ꯈꯔ ꯂꯩꯗꯅ ꯎꯝ ꯄꯥꯟꯕꯁꯤꯡꯗꯨꯅ ꯍꯦꯛ ꯍꯥꯞ ꯄꯁꯦ ꯑꯗꯨꯒ ꯈꯔ ꯋꯥꯠꯇꯧꯕꯗꯨꯅ ꯀꯩꯊꯦꯟ ꯊꯣꯛꯑꯒ ꯉꯟꯅꯀꯣ ꯀꯩꯊꯦꯟꯗꯒꯤ ꯂꯩꯔꯁꯦ
ꯎꯝ
ꯑꯗꯨꯒ ꯑꯩꯈꯣꯏ ꯆꯥꯗꯧꯕ ꯃꯩꯈꯩꯗꯣ ꯑꯗꯨ ꯇꯧꯔꯒ ꯑꯗꯨꯝ ꯆꯥꯔꯁꯤ ꯑꯩꯗꯤ ꯅꯍꯥꯟ ꯍꯦꯟꯖꯥꯡ ꯃꯈꯜ ꯑꯃ ꯆꯥꯏꯅꯦ ꯑꯃꯨꯛ ꯐꯧ ꯆꯥꯗ꯭ꯔꯤꯌꯦ ꯏꯅꯝꯃꯣꯏ ꯆꯥꯔꯕ ꯈꯪꯗꯦ ꯑꯃ ꯀꯩꯅꯣꯗꯣ ꯑ ꯋꯥꯁꯣꯏ ꯍꯥꯏꯗ꯭ꯔꯣ ꯈꯪꯗꯦꯅꯦ ꯋꯥ ꯃꯇꯣꯟ ꯋꯥꯃꯛꯁꯨ ꯅꯠꯇꯦ ꯃꯤꯗꯤ ꯆꯥꯟꯅꯕ꯭ꯔꯥ ꯈꯪꯗꯦꯅꯦ
ꯎꯝ
ꯋꯥꯒꯤ ꯈꯤꯇꯪ ꯃꯌꯣꯟ ꯍꯥꯏꯗꯨꯏꯔꯥ ꯑꯗꯨ ꯈꯤꯇꯪ ꯅꯧꯕꯗꯣ
ꯎꯝ
ꯑꯗꯨꯗꯣ ꯏꯔꯣꯜꯂꯒ ꯀꯩꯅꯣ ꯇꯧꯔꯒ ꯆꯥꯏꯌꯦ ꯍꯥꯎꯋꯦ ꯑꯗꯨꯝ ꯆꯥꯔꯕꯣ ꯏꯅꯝꯃ ꯍꯣꯏ
ꯆꯥꯗ꯭ꯔꯤ
ꯑꯝꯇꯪ ꯆꯥꯔꯒ ꯌꯦꯡꯉꯣ
ꯑꯗꯒꯤ ꯂꯐꯣꯏꯒ ꯂꯐꯣꯏ ꯑꯅꯧꯕꯒꯤ ꯃꯀꯨꯗꯣ ꯑꯃ ꯈꯔ ꯌꯥꯝ ꯂꯤꯕꯗꯤ ꯅꯠꯇꯦꯀꯣ ꯀꯂꯔꯒꯗꯣ ꯈꯔ ꯃꯆꯨꯒꯗꯣ ꯈꯔ ꯅꯧꯔꯤꯕꯀꯥꯟꯒꯤ ꯊꯣ ꯊꯣꯠ ꯊꯣꯠ ꯂꯥꯎꯕꯗꯣ ꯑꯣꯏꯗꯣꯏꯅꯦꯕ ꯑꯗꯨꯗꯣ ꯈꯤꯇꯪ ꯍꯥꯏꯐꯦꯠ ꯉꯥꯟꯕ꯭ꯔꯥ ꯉꯥꯜꯂꯁꯨ ꯌꯥꯏꯀꯣ ꯐꯨꯠꯂꯁꯨ ꯌꯥꯏ ꯇꯧꯔꯒ ꯈꯣꯏꯅ ꯃꯣꯔꯣꯛ ꯃꯦꯠꯄꯗꯒ ꯀꯥꯔꯣꯠ ꯃꯦꯠꯁꯟꯕꯗꯣ ꯑꯗꯨꯏ ꯇꯥꯏꯞꯇ ꯇꯧꯔꯒ ꯃꯦꯠꯂꯒ ꯆꯥꯕꯗꯣ ꯍꯥꯎꯋꯤꯅꯦ ꯑꯗꯨꯁꯨ ꯃꯈꯜ ꯑꯃ ꯑꯣꯏꯅ
ꯌꯥꯏꯌꯦ ꯏꯅꯝꯃ ꯍꯣꯏ ꯅꯣꯡꯃ ꯆꯥꯔ ꯌꯦꯡꯉꯣ
ꯀꯩꯅꯣ
ꯍꯥꯥ
ꯋꯥ ꯃꯇꯣꯟꯒꯤ ꯍꯥꯏꯕꯗꯣ
ꯋꯥ ꯃꯇꯣꯟ ꯍꯥꯏꯕ ꯑꯃ ꯋꯥꯒꯤ ꯑꯈꯣꯏꯅꯒ ꯁꯩꯖꯤꯗ ꯄꯥꯈꯪ ꯃꯆꯥ ꯉꯥꯎꯁꯤꯟꯅꯕꯅꯒ ꯍꯦꯛꯑꯒ ꯍꯦꯛꯇ ꯆꯨꯞ ꯄ ꯑꯃ ꯁꯥꯟꯅꯕ ꯑꯃ ꯂꯩꯕꯗꯣ ꯑꯗꯨꯝꯕ ꯑꯗꯨꯝꯕꯒꯤ ꯃꯑꯣꯡꯅꯦꯕ ꯑꯗꯨꯃꯥꯏꯅꯗꯤ ꯑꯗꯨꯗꯤ ꯊꯣꯛꯂꯛꯇ꯭ꯔꯤꯉꯩꯒꯤꯀꯣ ꯃꯇꯣꯟ ꯃꯆꯥ ꯃꯆꯥ ꯃ ꯑꯆꯧꯕ ꯅꯠꯇꯕ ꯃꯆꯥ ꯃꯆꯥ ꯃꯇꯣꯟꯗ ꯊꯤꯟꯗꯣꯔꯛꯄꯗꯣ
ꯑꯗꯨꯒꯤ ꯃꯀꯨ ꯈꯣꯛꯇꯣꯛꯑꯒ ꯑꯅꯧꯕꯗꯣ ꯑꯗꯨꯗꯣ ꯆꯥꯕ ꯍꯥꯎꯋꯦ ꯅꯣꯡꯃ ꯇꯦꯁ ꯇꯧꯑꯣ ꯏꯅꯝꯃꯍꯣꯏꯒꯤ ꯋꯥ ꯃꯌꯥꯝ ꯍꯧꯗꯥꯏꯅꯦ ꯃꯅꯤꯡꯗ ꯋꯥꯄꯟꯗ ꯑꯗꯨꯗꯒꯤ ꯍꯦꯛꯑꯒ ꯌꯦꯡꯉꯣ
ꯁꯦ ꯀꯃꯥꯏꯅ ꯇꯧꯒꯦꯕ
ꯃꯍꯥꯎꯁꯦ ꯑ ꯈꯖꯤꯛ ꯈꯥꯇꯛ ꯌꯥꯝ ꯈꯥꯕꯗꯤ ꯅꯠꯇꯦ ꯈꯥꯖꯣꯛ ꯍꯦꯛ ꯇꯧꯔꯒ ꯅꯧ ꯅꯧ ꯂꯥꯏꯔꯒ ꯑꯗꯨꯝ ꯂꯥꯏꯋꯥ ꯆꯥꯕꯗ ꯅꯧ ꯅꯧ ꯂꯥꯎ ꯃꯍꯥꯎ ꯑꯝ ꯊꯣꯛꯄꯗꯣ ꯑꯗꯨꯃꯥꯏꯅ ꯍꯦꯛ ꯇꯧꯋꯦ
ꯎꯝ
ꯑꯗꯣ ꯐꯥꯏꯅꯃꯩ ꯅꯦꯠꯋꯥꯛꯁꯨ ꯌꯥꯝ ꯅꯨꯡꯉꯥꯏꯇꯕ ꯃꯥꯜꯂꯦ ꯊꯝꯃꯒꯦ ꯍꯣꯔꯦꯟ ꯀꯣꯟꯅ ꯑꯃꯨꯛ ꯅꯣꯡꯃ ꯀꯣꯜ ꯇꯧꯔꯛꯀꯦ ꯑꯗꯨꯒ ꯑꯃꯨꯛ ꯋꯥꯔꯤ ꯁꯥꯟꯅꯁꯦ
ꯍꯣꯢ ꯍꯣꯢ ꯊꯝꯃꯣ ꯊꯝꯃꯣ
ꯊꯝꯃꯦꯀꯣ